ꯇꯥꯎ
ꯀꯅꯥ ꯑꯣꯏꯕꯤꯔꯕꯅꯣ
ꯅꯪ ꯍꯦꯔꯣꯂ ꯀꯥꯏꯩꯅꯣ
ꯃꯤꯔꯣ ꯑ ꯑꯩꯒꯤ ꯍꯦꯔꯣꯣꯔꯣ
ꯍꯣꯏ ꯇ ꯆꯥꯔꯕꯣ
ꯍꯦꯉꯣꯁꯨ ꯌꯥꯝꯃꯟꯗꯅ ꯒ꯭ꯌꯥꯟ ꯇꯥꯁꯤꯜꯂꯛꯇ꯭ꯔꯦ ꯅꯪ ꯒ꯭ꯌꯥꯟ ꯁꯨꯕ ꯑꯣꯏꯕ ꯖꯥꯠꯂ
ꯑꯃ ꯑꯃ ꯁꯨꯕꯗ ꯑꯗꯨꯒ ꯑꯔꯣꯏꯕ ꯁꯨꯕꯗ
ꯁꯦ ꯅꯪꯗꯤ ꯑꯁ ꯋꯥ ꯉꯥꯡꯕꯣ ꯌꯥꯝ ꯍꯩꯗꯣ ꯑ ꯉ ꯀꯁꯤ ꯔꯈꯥꯒꯦ ꯍꯦ
ꯍ ꯍ ꯑꯗꯨ ꯅꯪ
ꯅꯪꯒꯤ ꯁꯥꯏꯠꯇꯨꯁꯨ ꯑꯁ ꯅꯪ ꯁꯨꯃꯥꯏꯅ ꯈꯥꯏꯕꯗ ꯅꯨꯡꯇꯤꯒꯤ ꯅꯣꯛꯅ ꯑꯃꯨ ꯪꯅꯤ ꯑꯩ ꯈꯪꯉꯦ
ꯑꯗꯨꯅꯦ ꯅꯣꯛꯄꯗꯤ ꯈ꯭ꯋꯥꯏꯗꯒꯤ ꯑꯐꯕ ꯍꯤꯗꯥꯛꯅꯦꯕꯀꯣ
ꯑꯥ ꯅꯪꯗꯤ ꯑꯐꯕ ꯍꯤꯗꯥꯛ ꯌꯥꯝ ꯄꯤꯖꯕ ꯃꯥꯜꯜꯂꯤꯀꯣ
ꯑꯗꯨꯅꯤ ꯄꯩꯁꯥꯒꯨꯝꯕ ꯂꯟ ꯊꯨꯝ ꯄꯤꯖꯕ ꯉꯝꯗꯕꯅꯤꯅ
ꯁꯦ
ꯃꯥꯅꯕꯨ ꯅꯨꯡꯇꯤꯒꯤ ꯅꯣꯛꯑꯒ ꯂꯩ ꯗꯅꯦ ꯑꯩꯅ ꯄꯥꯝꯃꯤꯁꯦ
ꯑꯥꯁ
ꯍꯝ
ꯌꯥꯝ ꯐꯩꯌꯦꯅꯦ ꯑꯗꯣ ꯅꯣꯛꯑꯒ ꯆꯥꯗꯒ ꯆꯥꯗꯕꯤ ꯂꯩꯕꯗꯤ ꯌꯥꯔꯣꯏꯍꯦ
ꯀꯩꯁꯨ ꯀꯥꯏꯗꯦꯗ ꯑꯩꯅ ꯑꯗꯨꯝ ꯁꯦꯟ ꯇꯥꯜꯂꯛꯑꯒ ꯂꯣꯏꯔꯦ ꯀꯩꯅꯣ
ꯑꯁ ꯅꯪꯒꯤ ꯅꯨꯄꯤꯗ ꯌꯥꯝ ꯅꯨꯡꯉꯥꯏꯅ ꯊꯝꯒꯗꯕ ꯃꯥꯜꯂꯦꯀꯣ ꯅꯣꯛꯁꯨꯟ ꯃꯈꯟꯕ ꯅꯪꯅꯁꯨ ꯑꯃꯨꯛ ꯇꯥꯜꯂꯒ ꯄꯤꯖꯗꯕ
ꯎꯝ ꯑꯁ ꯌꯥꯔꯤꯃꯩꯗꯤ ꯆꯥꯛ ꯐꯥꯎ ꯏꯟꯕꯤꯒꯦ ꯇꯧꯕꯅꯦ
ꯑꯁ ꯇꯜꯂꯦꯍꯦ ꯑꯗꯨꯃꯛꯇꯤ ꯅꯪꯁꯨ ꯌꯥꯝꯅ
ꯑꯗꯨꯅꯦ ꯑꯩꯁꯨ ꯇꯟꯕꯒꯤꯅꯦ ꯇꯧꯗ꯭ꯔꯤꯁꯦ ꯍꯥꯏꯕꯤꯀꯣ ꯑꯩꯒꯤ ꯅꯨꯄꯤꯒ ꯑꯩꯗꯤ ꯇꯦꯡꯀꯣꯠ ꯑꯃꯗ ꯑꯗꯨꯝ ꯆꯥꯃꯤꯟꯅꯒꯅꯤ
ꯆꯥꯃꯤꯅꯥꯎ ꯆꯥꯃꯤꯅꯥꯎ ꯌꯥꯝ ꯅꯨꯡꯁꯤꯅꯩꯌꯦ ꯍꯥꯏꯕ ꯎꯠꯄ ꯃꯥꯜꯂꯦ ꯅꯪ ꯉꯁꯥꯏ ꯑꯩꯉꯣꯟꯗ ꯕꯌꯥꯝꯝ
ꯍꯣꯏꯅꯦ ꯑꯗꯨ ꯂꯧ ꯁꯕꯗꯁꯨ ꯀꯣ
ꯎꯝ
ꯃꯥꯕꯨ ꯎꯔꯨꯝꯗ ꯐꯝꯍꯜꯂꯒꯀꯣ
ꯑ
ꯃꯆꯤꯟ ꯀꯁꯦ ꯂꯤꯞꯇꯤ ꯉꯥꯡꯁꯛ ꯉꯥꯡꯍꯜꯂꯒ ꯍꯩ ꯔꯥ ꯈꯔ ꯆꯥꯕ ꯌꯥꯕ ꯊꯝꯃꯒ ꯑꯩꯅ ꯌꯦꯡꯉꯉ ꯁꯨꯔꯤꯕꯅꯦ ꯀꯩꯅꯣ
ꯑꯁ ꯂꯣꯏꯔꯦꯍꯦ ꯃꯇꯦꯡ ꯄꯥꯡꯂꯛꯀꯦ ꯍꯥꯏꯗ꯭ꯔꯣ
ꯑꯥꯁ ꯃꯇꯦꯡ ꯄꯥꯡꯉꯛꯈꯤꯗꯤ ꯑꯗꯨꯝ ꯍꯥꯏꯕꯅꯦ ꯑꯩꯅ ꯆꯩꯕꯅꯦ ꯅꯪꯗꯤ ꯎꯔꯣꯝꯗ ꯐꯝꯃꯣ ꯀꯥꯏ ꯍꯥꯏꯅ
ꯅꯪꯅꯤꯡꯉꯦꯁꯦ ꯅꯪꯒꯤ ꯅꯨꯄꯤꯗꯤ ꯑꯁ ꯄꯨꯔꯥ ꯃꯍꯥꯔꯥꯅꯤꯗꯒꯤꯁꯨ ꯍꯦꯜꯂꯤꯅꯦ
ꯍꯦꯟꯕꯅꯤ ꯑꯗꯨꯒꯤ ꯃꯍꯥꯔꯥꯖꯥ ꯃꯌꯥꯝꯅ ꯑꯩꯕꯨ ꯀꯜꯂꯛꯄꯅꯦꯅꯦ
ꯍꯥꯏ ꯑꯦ ꯑꯩꯁꯨ ꯅꯪꯒꯨꯝꯕ ꯑꯃꯥ ꯑꯩꯁꯨ ꯄꯥꯝꯃꯦ ꯑꯗꯨꯗꯤ
ꯎꯝ ꯃꯊꯪ ꯃꯄꯣꯛꯇꯥ
ꯃꯊꯪ ꯃꯕꯣꯛꯇ ꯇꯥꯔꯕ꯭ꯔꯣ
ꯎꯝ ꯑꯩꯗꯧꯅꯥ ꯃꯨ ꯅꯨꯡꯁꯤꯕ ꯑꯝꯇ ꯂꯩꯇꯦꯌꯦ
ꯑꯥꯁ ꯂꯩꯒꯅꯤꯗ ꯑꯩꯒꯤ ꯊꯤꯁꯦ
ꯅꯪꯒꯤꯗꯨ
ꯀꯔꯝ ꯀꯔꯝꯕ ꯅꯨꯄꯥ ꯁꯨꯃꯥꯏꯅ ꯇꯧꯒꯟꯕ꯭ꯔꯥ ꯑꯝꯇ ꯈꯔ ꯍꯥꯏꯕꯤꯌꯨꯅꯦ ꯑꯩ ꯊꯤꯕꯗ ꯈꯔ ꯊꯥꯡꯨꯉꯌꯥ
ꯑꯣ ꯑꯗꯨ ꯑꯣꯏꯔꯗꯤ ꯑꯍꯥꯟꯕꯗꯀꯣ
ꯑꯣ
ꯃꯁꯛ ꯃꯨꯕ ꯌꯦꯡꯉꯣ
ꯍꯣꯏ ꯀꯩꯁꯨ ꯀꯥꯏꯗꯦ ꯅꯨꯄꯥꯗꯤ ꯈꯔ ꯃꯨꯕꯅ ꯑꯗꯨꯝ ꯐꯖꯩꯗ
ꯑꯥ ꯑꯗꯨ ꯃꯨꯕ ꯍꯥꯏꯕꯅꯦ ꯃꯝꯕ ꯍꯥꯏꯕ ꯅꯠꯇꯦꯀꯣ
ꯑꯣ
ꯑꯗꯨꯒ ꯑꯅꯤꯁꯨꯨꯕꯗ ꯈꯔ ꯀꯪꯕ ꯀꯪꯇꯛ ꯇꯧꯔꯣꯏꯀꯣ
ꯏꯒꯔ ꯍꯔꯦꯒꯣ ꯃꯥꯂꯦꯔꯦ
ꯅꯠꯇꯗ
ꯇꯔꯥ ꯑꯣ ꯀꯥꯡꯉꯤꯁꯤꯅ ꯊꯕꯛ ꯌꯥꯝ ꯁꯨꯕꯒꯤ ꯃꯇꯨ ꯌꯥꯎ ꯍꯟꯗꯕꯤꯗ ꯁꯨꯅꯤꯡꯉꯥꯏ
ꯑꯥꯁ ꯑꯍꯨꯝ ꯁꯨꯕꯗ ꯈꯨꯖꯤꯟ ꯈꯔ ꯉꯧꯕ
ꯌꯥꯝ ꯆꯤꯡꯅꯔꯦꯀꯣ ꯅꯪ ꯇꯥꯒꯗꯕ ꯃꯥꯜꯂꯤꯀꯣ ꯑꯇꯩ ꯂꯩꯔꯝꯃꯔꯣꯏꯅꯦ ꯑꯗꯨꯗꯤ
ꯑꯩ ꯇꯥꯔꯥꯒꯅ ꯑꯩꯉꯣꯟꯗ ꯌꯨꯝ ꯄꯥꯟꯜꯁꯤꯜꯂꯛꯑꯣ ꯀꯩꯅꯣ
ꯑꯥꯁ ꯇꯜꯂꯦ ꯑꯩ ꯑꯇꯣꯝꯕꯤ ꯑꯣꯏꯕꯨꯗꯤ ꯇꯜꯂꯦ ꯍꯦꯉꯝꯃꯔꯣꯏ
ꯑꯗꯨ ꯅꯪ ꯑꯇꯣꯝꯕꯤ ꯑꯣꯏꯕ ꯇꯜꯂꯒ ꯑꯍꯨꯝ ꯂ ꯂꯣꯜꯂ ꯂꯣꯏꯔꯦ ꯀꯩꯅꯣ ꯅꯪꯒꯤ ꯅꯪꯅ ꯑꯃꯨꯛ ꯑꯍꯟ ꯁꯥꯔꯒ ꯇꯣꯝꯕꯤ ꯑꯃꯃꯨꯛ ꯊꯤꯅꯤꯡꯉꯥꯏ
ꯅꯪ ꯊꯤꯗ꯭ꯔꯒ ꯂꯩꯔꯗꯤ ꯑꯩ ꯑꯍꯟ ꯑꯣꯏꯅ ꯂꯥꯛꯄꯗꯤ ꯌꯥꯒꯗꯕ ꯑꯗꯨꯁꯨ ꯅꯠꯇ꯭ꯔꯦ ꯍꯧꯖꯤꯛꯇꯤ ꯅꯪ ꯍꯥꯟꯅ ꯀꯧꯔꯝꯃꯒ ꯅꯪ ꯑꯩꯉꯣꯟꯗ ꯍꯥꯟꯅ ꯄꯥꯎ ꯐꯥꯎꯔꯛꯄ ꯌꯥꯗ꯭ꯔꯣ
ꯑꯩꯗꯣ ꯐꯥꯎꯔꯛꯀꯤꯗꯤ ꯇꯧꯕꯅꯦꯕꯀꯣ ꯊꯝꯃꯣꯏꯒꯤ ꯕꯦꯂꯦꯟꯁ ꯌꯥꯎꯗꯕ
ꯑꯁ ꯇꯜꯂꯦ ꯅꯪꯥꯟ ꯃꯤꯉꯣꯟꯗ ꯍꯥꯟꯅ ꯕ꯭ꯂꯦꯖꯇꯣ ꯍꯥꯞꯇꯣꯛꯈ꯭ꯔꯕ ꯃꯥꯜꯂꯦ
ꯎꯝ ꯑꯩꯒꯤꯗꯤ ꯑꯃꯈꯛꯅꯦꯕ ꯌꯥꯎꯕꯗꯣ
ꯑꯣ ꯑꯣ ꯃꯥꯕꯨ ꯍꯥꯟꯅ ꯊꯦꯡꯅꯈ꯭ꯔꯕ ꯑꯗꯨꯒꯤꯅꯤꯀꯣ ꯑꯩꯒ ꯍꯥꯟꯅ ꯊꯦꯡꯅꯔꯗꯤ ꯐꯥꯗꯣꯏꯅꯦ ꯑꯁ ꯌꯥꯝ ꯆꯥꯛꯑꯦ ꯑꯩꯁꯦ
ꯎꯝ ꯊꯅꯕꯗꯕ ꯀꯣ
ꯅꯪꯗꯤ ꯀꯗꯥ ꯑꯥ
ꯂꯩꯁꯥꯕꯤ ꯃꯆꯥꯅꯦꯕ ꯑꯗꯨꯒꯤ ꯃꯥꯗꯣ ꯑꯩꯕꯨ ꯁꯥꯎꯕ ꯑꯗꯨ ꯑꯩꯅ ꯊꯦꯝꯕꯗꯣ ꯃꯤꯃꯤ ꯄꯦꯀꯦꯠ ꯑꯅꯤ ꯂꯩꯕꯤꯔ ꯊꯦꯝꯕꯅꯤꯅꯦ
ꯃꯤ ꯃꯤꯗꯤ ꯁꯨꯕꯨ ꯌꯥꯝ ꯄꯥꯝꯕꯅꯦꯍꯦ ꯁꯤꯡꯖꯨ ꯆꯥꯔꯁꯨ ꯍꯥꯎꯕꯥ ꯁꯤꯡꯖꯨꯗ ꯍꯥꯞꯇꯕꯤꯁꯨ ꯍꯥꯎꯕ ꯊꯣꯡꯉꯥ
ꯎꯝ ꯅꯪ ꯅꯪꯁꯨ ꯈꯔ ꯑꯉꯥꯡ ꯑꯣꯏꯔꯤꯀꯣ ꯑꯗꯨꯗꯤ
ꯍꯧꯖꯤꯛꯂꯣ ꯑꯥꯁ ꯃꯤꯃꯤ ꯑꯗꯨꯕꯨꯕꯨ ꯑꯉꯥꯡ ꯑꯍꯟꯈꯥꯏꯗꯤ ꯍꯦ ꯂꯣꯏ ꯆꯥꯅꯕꯅꯦ ꯁꯤꯡꯖꯨꯗ ꯍꯥꯞꯄꯒ
ꯎꯝ
ꯅꯪꯗꯤ ꯁꯤꯡꯖꯨꯗ ꯍꯥꯞꯄꯒ ꯆꯥꯔꯕꯣ ꯃꯤꯃꯤꯗꯣ ꯎꯝ
ꯃꯁꯛ ꯀꯔꯝꯕ ꯃꯁꯛꯇ ꯄꯥꯝꯒꯦ ꯑꯝꯇ ꯍꯥꯏꯔꯛꯑꯣ
ꯁꯛꯇꯅꯦ
ꯎꯝ
ꯁꯛꯇꯤ ꯌꯥꯝ ꯐꯖꯕ ꯄꯥꯝꯗꯦꯗ ꯐꯖꯃꯜꯂꯁꯨ ꯃꯤ ꯑꯁ ꯌꯥꯝ ꯄꯥꯝꯅꯔꯗꯤ ꯑꯩꯗꯤ ꯇꯜꯂꯦ ꯈꯔꯥ ꯈꯔꯥ
ꯁꯤꯕ ꯄꯥꯝꯃꯦ ꯌꯥꯝ ꯐꯖꯕꯥ ꯅꯠꯇꯕ ꯌꯥꯝ ꯉꯧꯕ ꯅꯠꯇꯕꯥ ꯌꯥꯝ ꯃꯝꯕꯁꯨꯅ ꯌꯥꯝ ꯃꯨꯔꯒ ꯃꯝꯕꯁꯨ ꯅꯠꯇꯕ
ꯂꯩꯔꯦ ꯂꯩꯔꯦ ꯂꯩꯔꯦ
ꯇꯩꯔꯥ
ꯍꯣꯏ ꯂꯩꯔꯦ ꯑꯩ
ꯅꯃꯥꯟꯅꯕꯔꯥ ꯀꯅꯥꯔꯣ ꯅꯣꯏ ꯈꯨꯟꯒꯤ ꯄꯥꯈꯪꯁꯤꯡꯅ ꯅꯃꯥꯟꯅꯕꯔꯥ
ꯎꯝ ꯏꯃꯥꯟꯅꯕ ꯂꯩꯔꯦ
ꯑꯣ ꯑꯩꯒ ꯁꯥꯗꯤ ꯆ ꯅꯒꯅꯤ ꯀꯣ
ꯍꯣꯏ ꯃꯤꯗꯤꯤ ꯋꯥꯡꯕꯅꯦ ꯀꯣ
ꯑꯁ ꯋꯥꯡꯕꯅꯦ ꯑꯩꯅ ꯄꯥꯝꯃꯤꯁꯦ ꯃꯤ ꯍꯣꯡꯗꯣꯛ ꯍꯣꯡꯖꯤꯟ ꯇꯧꯕꯗꯤ ꯇꯜꯂꯦꯕ
ꯑꯦꯁ ꯍꯣꯡꯉꯣꯏ ꯍꯣꯡꯉꯣꯏ ꯂꯩꯅ ꯀꯃꯥꯏꯅ ꯃꯁꯥꯅ
ꯑꯁ ꯄ꯭ꯔꯃꯥꯟꯒ ꯌꯥꯝ ꯍꯩꯕꯤꯀ ꯃꯤꯗꯤ ꯄ꯭ꯔꯃꯥꯟ ꯄꯤꯕꯒ ꯌꯥꯝ ꯍꯩꯀꯣ ꯍꯅꯨꯔꯕ ꯃꯥꯂꯦ ꯅꯪꯁꯨ ꯅꯪ ꯑꯦ ꯎꯝ ꯀꯔꯤ ꯍꯦꯟꯖꯥꯡ ꯆꯥꯒꯦ ꯅꯪ ꯋꯥ ꯉꯥꯡꯕ ꯌꯥꯝ ꯍꯩꯌꯦ ꯍꯥꯥ
ꯍꯥꯏ ꯍꯣꯏ
ꯍꯥꯏꯔꯛꯑꯣ ꯑꯩꯁꯨ ꯈꯔ ꯑꯩ ꯋꯥ ꯉꯥꯡꯕ ꯌꯥꯝ ꯍꯩꯇꯦꯕ ꯑꯗꯣ ꯑꯩꯁꯨ ꯈꯔ ꯍꯩꯅꯤꯡꯉꯥꯏꯅꯦ
ꯌꯦꯟꯁꯥꯡ ꯑꯝꯇ ꯆꯥꯗꯦꯗ
ꯀꯔꯤ ꯆꯥꯔꯒ ꯂꯩꯕ꯭ꯔꯥ
ꯅꯠꯇꯇꯩ ꯃꯥꯅ ꯏꯔꯣꯟꯕ ꯉꯥꯛꯇꯪ ꯇꯧꯕꯤꯕ
ꯑꯁ ꯏꯔꯣꯟꯕ ꯑꯁ ꯏꯔꯣꯟꯕ ꯆꯥꯕꯁꯦ ꯋꯥ ꯉꯥꯡꯕ ꯍꯥꯏꯩꯕ ꯑꯣꯏꯔꯦ
ꯍꯣꯏ
ꯑꯁ ꯑꯩꯗꯤ ꯑꯗꯨꯗꯤ ꯉꯁꯤꯗꯒꯤ ꯍꯦꯛꯇ ꯏꯔꯣꯟꯕ ꯍꯧꯔꯅꯤ ꯑꯩꯁꯨ ꯑꯗꯨꯗꯤ
ꯑꯗꯨꯗꯤ ꯅꯪ ꯏꯔꯣꯟꯕꯗ ꯀꯔꯝ ꯀꯔꯤ ꯏꯔꯣꯟꯕꯅ ꯈ꯭ꯋꯥꯏꯗꯒꯤ ꯈ꯭ꯋꯥꯏꯗꯒꯤ ꯄꯥꯝꯒꯦꯔ ꯀꯔꯤ ꯏꯔꯣꯟꯕ
ꯉꯥ ꯏꯔꯣꯟꯕ
ꯀꯗꯤ ꯉꯥ ꯏꯔꯣꯟꯕ
ꯍꯣꯏ
ꯍꯥ ꯉꯥ ꯏꯔꯣꯟꯅꯕ꯭ꯔꯣ
ꯈꯪꯗꯦ ꯑꯩꯁꯨ
ꯑꯁ ꯑꯩ ꯒ꯭ꯌꯥꯟ ꯇꯥꯗꯦ ꯅꯪꯁꯦ ꯏꯇꯩꯃꯅꯒ ꯏꯔꯣꯟꯝꯕ ꯍꯩꯗꯗꯤ ꯑꯩꯁꯨ ꯇꯝꯕ ꯂꯥꯛꯀꯦ
ꯂꯥꯛꯑꯣ ꯂꯥꯛꯑꯣ ꯎꯝ ꯃꯥꯗꯤꯀꯣ ꯎꯁꯣꯏꯒꯁꯦ ꯑꯣꯛꯁꯥꯗꯧꯅ ꯊꯣꯡꯕꯤꯕꯅꯦ
ꯑꯁ ꯑꯗꯨꯗꯤ ꯅꯪ ꯅꯨꯡꯇꯤꯒꯤ ꯌꯥꯝ ꯍꯥꯎ ꯍꯥꯎꯅ ꯆꯥꯔꯝꯃꯅꯤꯀꯣ
ꯎꯝ ꯑꯗꯨꯕꯨ ꯊꯣꯝꯗꯤ ꯈꯔ ꯌꯥꯒꯂꯦ
ꯑꯁ ꯑꯩꯒꯤꯗꯤ ꯀꯔꯤꯁꯨ ꯑꯣꯏꯔꯝꯃꯣꯏ ꯑꯩꯗꯤ ꯊꯨꯝ ꯌꯥꯝ ꯌꯥꯝ ꯆꯥꯏ ꯑꯗꯣ ꯅꯪ ꯊꯨꯝ ꯅꯪ ꯊꯨꯝ ꯆꯥꯒꯟꯗꯕ꯭ꯔꯥ
ꯉꯁꯥꯏꯗꯤ ꯊꯝꯆꯥꯥꯒꯥꯟꯗꯦ ꯍꯣꯏ
ꯑꯩꯗꯤ ꯊꯨꯝ ꯑꯦꯛꯁꯇ꯭ꯔꯥ ꯄꯨꯊꯣꯛꯑꯒ ꯆꯥꯕꯗꯣ ꯑꯗꯨꯒꯨꯝꯕ ꯃꯤꯅꯦ ꯑꯩꯗꯤ ꯑꯩ ꯏꯇꯩ ꯏꯃꯥꯒꯤ ꯑꯣꯏꯔꯗꯤ ꯑꯩ ꯆꯞ ꯆꯥꯗꯣꯏ ꯃꯥꯂꯦꯀꯣ
ꯑꯩꯈꯣꯏ ꯑꯍꯨꯝ ꯂꯩꯃꯤꯟꯅꯕ ꯌꯥꯔꯦ ꯑꯗꯨꯗꯤ
ꯇꯜꯂꯦ ꯏꯇꯩꯃꯥꯗ ꯁꯥꯎꯔꯒꯗꯤ
ꯑꯦ ꯀꯩꯝ ꯇꯧꯕꯤꯔꯣꯏ ꯅꯪꯕꯨ
ꯇꯧꯔꯛꯑꯗꯤꯦ
ꯑꯦꯁ ꯏꯃ ꯅꯣꯏꯅ ꯇꯩꯃꯒꯤ ꯐꯥꯎ ꯉꯝꯗ꯭ꯔꯦ ꯑꯩꯗꯤ
ꯁꯤ ꯎ ꯀꯌꯥꯝ ꯀꯨꯏꯔꯒꯦ ꯂꯨꯍꯣꯡ ꯂꯨꯍꯣꯡꯕ ꯀꯌꯥꯝ ꯀꯨꯏꯔꯒꯦ ꯏꯇꯩ ꯏꯃꯥ ꯂꯧꯕ ꯅꯧꯕꯒꯤ ꯑꯣꯏꯔꯝꯅꯦꯕ ꯅꯪ ꯌꯥꯝ ꯅꯨꯡꯁꯤꯅ ꯍꯥꯏꯔꯤꯗꯣ ꯑꯦ ꯆꯍꯤ ꯃꯉꯥ ꯁꯨꯔꯒ ꯀꯨꯏꯗ꯭ꯔꯤꯌꯦ ꯍꯥꯏꯌꯦ
ꯑꯩꯗꯤ ꯆꯍꯤ ꯃꯉꯥꯗꯣ ꯊꯥ ꯑꯃꯅꯤꯅꯤꯒꯨꯝꯕ ꯈꯛꯇꯪ ꯈꯜꯂꯦꯕ
ꯁ ꯏꯇꯩꯃꯗꯣ ꯃꯁꯛ ꯌꯥꯝ ꯐꯖꯕ꯭ꯔꯣ ꯌꯥꯝ ꯐꯖꯕ꯭ꯔꯣ
ꯌꯦꯡꯅꯤꯡꯕ꯭ꯔꯣ
ꯌꯦꯡꯅꯤꯡꯉꯤꯅꯦ ꯀꯔꯤꯒꯤ ꯌꯦꯡꯅꯤꯡꯉꯔꯣꯏꯗꯧꯔꯤꯕꯅꯣ
ꯑꯗꯨ ꯑꯣꯏꯔꯒꯗꯤꯀꯣ
ꯑꯥ
ꯃꯊꯪ ꯍꯞꯇꯥꯁꯦ ꯅꯣꯡꯃ ꯄꯥꯟꯕ ꯂꯩꯌꯦꯕꯀꯣ ꯑꯗꯨꯗ ꯁꯤꯡꯖꯨ ꯕꯣꯔꯥ ꯆꯥꯃꯤꯟꯅꯕ ꯂꯥꯛꯑꯒꯦ
ꯍꯣꯏ ꯅ ꯅꯣꯏ ꯂꯥꯛꯀꯦ ꯍꯥꯏꯕ꯭ꯔꯣ ꯑꯩ ꯂꯥꯛꯑꯣ ꯍꯥꯏꯕ꯭ꯔꯣ
ꯎꯝ ꯑꯩ ꯂꯥꯛꯀꯦꯗ
ꯍꯣꯏ ꯏꯇꯩꯃꯗ ꯄꯨꯔꯥ ꯂꯥꯛꯑꯣ ꯀꯣ
ꯎꯝ ꯑꯗꯨꯒ ꯑꯩꯒꯤ ꯃꯔꯨꯞ ꯑꯃꯁꯁꯨ ꯌꯥꯎꯔꯛꯀꯦ
ꯑꯗꯨꯁꯨ ꯌꯥꯎꯔꯛꯈ꯭ꯔꯣ ꯑꯁ ꯌꯥꯝ ꯍꯣꯏ ꯌꯨꯝ ꯂꯩꯌꯦ
ꯑꯗꯨ ꯑꯣꯏꯔꯗꯤ ꯌꯥꯝ ꯅꯛꯄꯗꯨꯕꯨ ꯂꯥꯛꯑ ꯂꯣꯏꯔꯦ
ꯍꯣꯏ ꯂꯥꯛꯑꯣ ꯑꯁ ꯌꯥꯝ ꯅꯨꯡꯉꯥꯏ ꯌꯨꯝ ꯍꯥꯏꯕꯗꯤ ꯕꯖꯥꯔꯗꯅꯦ ꯑꯩꯁꯦ
ꯍꯝ ꯂꯥꯛꯑꯀꯥꯟꯗ ꯅꯪ ꯄꯪ ꯅꯣꯛ ꯅꯛꯄ ꯌꯥꯗꯦꯀꯣ
ꯀꯔꯤꯒꯤ ꯄꯪꯅꯣꯛ ꯅꯣꯛꯇꯣꯏꯅꯣ
ꯏꯃꯥꯟꯅꯕꯗꯣ
ꯑꯗꯣ ꯅꯃꯥꯟꯅꯕꯗꯣ ꯁꯤꯡꯒꯧꯅꯤꯀꯣ
ꯃꯥꯗꯤ ꯏꯀꯥꯏꯒꯜꯂꯦꯕ
ꯑꯁ ꯀꯥꯏꯒꯟꯕ꯭ꯔꯣ ꯑꯩꯉꯣꯟꯗꯗꯤ ꯏꯀꯥꯏꯒꯅꯣ ꯍꯥꯏꯕꯤꯌꯣ ꯏ ꯀꯥꯏꯒꯟꯕ ꯅꯨꯄꯥꯁꯤꯗꯤ ꯅꯨꯄꯥ ꯊꯣꯛꯇꯦꯍꯦ
ꯑꯩꯁ ꯑꯍꯥꯟꯕꯗꯤ ꯏꯀꯥꯏꯒꯅꯕꯅꯦꯍꯦ
ꯀꯑꯒꯦꯅ ꯃꯅꯦ ꯍꯦ ꯑꯣ ꯀꯨꯏꯔꯒ ꯑꯩꯅ ꯏꯀꯥꯏꯒꯦꯔꯥ ꯃꯥꯅ ꯏꯀꯥꯏꯒꯦꯔꯥ ꯀꯅꯥꯅ ꯍꯧꯗꯣꯔꯤꯒꯦ ꯗ
ꯍ ꯍ
ꯑꯣ ꯃꯥ ꯁꯁꯤꯡꯒꯜ ꯗꯗꯤ ꯁꯤꯁꯤꯡꯒꯜꯅꯤꯀꯣ ꯄ꯭ꯌꯣꯔ ꯁꯤꯁꯤꯡꯒꯜꯅꯤꯀꯣ
ꯍꯣꯏꯅꯦ ꯑꯝꯇ ꯀꯣꯏꯗ꯭ꯔꯕꯅꯤꯅꯦ
ꯍꯣꯔꯦꯟ ꯑꯩꯉꯣꯟꯗ ꯑꯩ ꯈꯪꯅꯔꯒ ꯑꯃ ꯑꯃꯨꯛ ꯈꯪꯅ ꯂꯩꯔꯝꯃꯗꯤ ꯑꯩꯗꯤ ꯌꯥꯔꯣꯏꯀꯣ
ꯅꯪ ꯑꯣꯏꯅ ꯇꯧꯔꯛꯀꯗ꯭ꯔꯦ ꯁꯤꯅꯦ ꯄꯥꯈꯠꯂꯤꯁꯦ
ꯇꯦꯡꯕ ꯃꯤꯅꯦ
ꯑꯗꯨꯅꯦ ꯊꯝꯃꯣꯏ ꯁꯦꯡꯕ ꯃꯤꯗ ꯎꯝ
ꯑꯃ ꯂꯩꯈ꯭ꯔꯗꯤ ꯑꯇꯣꯞꯄ ꯆꯪꯕ ꯉꯝꯃꯔꯣꯏ ꯑꯩꯉꯣꯟꯗꯗꯤ
ꯑꯩꯗꯤ ꯑꯃ ꯂꯩꯒꯗꯤ ꯑꯃ ꯑꯅꯤ ꯑꯃꯨꯛ ꯂꯩꯅꯤꯡꯉꯦ ꯑꯍꯨꯝ ꯑꯃꯨꯛ ꯂꯩꯅꯤꯡꯉꯦ ꯀꯩꯒꯤ
ꯅꯪꯔꯣ ꯅꯪꯂꯔꯣ ꯂꯣꯏꯔꯦ ꯅꯨꯄꯥꯁꯤꯗꯤ
ꯍꯦ
ꯑꯗꯨꯒꯤꯅꯤꯅꯦ ꯃꯤꯁꯤꯡꯅ ꯅꯨꯄꯥꯒꯤ ꯃꯤꯇꯤ ꯀꯤ ꯍꯣꯝꯒ ꯍꯥꯏꯅꯔꯤꯗꯣ ꯅꯪꯉꯣꯟꯗꯒꯤꯁꯨ ꯈꯪꯉ